ꯍꯥꯏꯕ꯭ꯔꯣ
ꯇꯥꯢꯌꯦ
ꯅꯣꯏ ꯅꯣꯏ ꯑꯅꯤ ꯂꯥꯎꯕꯗꯣ ꯈꯣꯡꯀꯨꯞ ꯅꯥꯢꯀꯤꯒꯤ
ꯑꯥ
ꯑꯗ ꯄ꯭ꯔꯤꯃꯤꯌꯝ ꯀ꯭ꯋꯥꯂꯤꯇꯤ ꯑꯣꯏꯕ ꯃꯥꯜꯂꯦꯀꯣ
ꯍꯣꯏ ꯍꯥꯏꯌꯦ ꯑꯗꯣ ꯁꯤ ꯇꯥꯡꯈꯨꯜꯒꯤ ꯅꯨꯄꯤ ꯑꯃꯅ ꯑꯦꯗꯚꯔꯇꯥꯏꯁ ꯇꯧꯕꯁꯨ ꯎꯕ ꯃꯥꯜꯂꯦ ꯑꯥ ꯃꯥꯗꯣ ꯀꯔꯤ ꯀꯔꯤꯅꯤ ꯔ ꯑꯗꯨ ꯈꯪꯗꯣ ꯏꯃꯥꯅꯕꯤ ꯑꯃꯥꯗꯨꯅ ꯍꯥꯏꯕꯅꯦ ꯃꯣ ꯑꯥ ꯐ꯭ꯂꯥꯏꯗꯇꯒꯤ ꯆꯠꯂꯗꯤ ꯗꯗꯤꯂꯤꯚꯔꯤꯗꯣ ꯊ꯭ꯔꯤ ꯍꯟꯗ꯭ꯔꯦꯗ ꯇꯨ ꯍꯟꯗ꯭ꯔꯦꯠ ꯂꯥꯎꯒꯅꯤ ꯍꯥꯏꯌꯦ
ꯎꯝ ꯆꯥꯍꯨꯝ ꯂꯎꯋꯦ ꯍꯥꯏꯌꯦ
ꯑꯗꯨꯒꯥ ꯄꯣꯁꯇꯗꯤ ꯈꯔ ꯇꯥꯄ ꯑꯗꯨꯏꯒꯤ ꯐ꯭ꯂꯥꯏꯠꯅ ꯑꯣꯏꯅ ꯂꯥꯛꯑꯣ ꯍꯥꯏꯕ ꯃꯥꯁꯨ ꯑꯗꯣ ꯑꯅꯤꯁꯨ ꯂꯧꯕꯅꯤꯅ ꯎꯝ ꯆꯥꯝꯃ ꯆꯥꯝꯃꯗꯤ ꯗꯤꯁꯀꯥꯎꯟ ꯄꯤꯕ ꯃꯥꯜꯂꯦ
ꯎꯝ
ꯂꯤꯁꯤꯡ ꯑꯍꯨꯝꯒ ꯆꯅꯤ ꯊꯥꯈꯤꯕꯅꯦ ꯉꯔꯥꯡꯗꯣ ꯂꯣꯏꯔꯦ ꯍꯧꯖꯤꯛꯇꯤ
ꯅꯨꯡꯉꯥꯏꯌꯦꯅ ꯑꯩꯁꯨ ꯌꯥꯝ ꯑꯩꯅ ꯍꯥꯟꯅꯉꯣꯟꯗ ꯍꯥꯏꯕꯗꯣ ꯈꯣꯉꯨꯞ ꯂꯧꯅꯤꯡꯉꯦꯅ
ꯎꯝ
ꯑꯗꯨꯅꯦ ꯑꯩꯗꯤ ꯅ꯭ꯌꯨ ꯕꯤꯂꯦꯟꯁꯅꯤꯅ ꯈꯟꯕ
ꯑꯣꯈꯔꯥ ꯃꯥꯟꯅꯩꯕ ꯃꯣꯏ ꯗꯤꯖꯥꯏꯟꯗꯣ
ꯑꯣ ꯑꯩ ꯅ꯭ꯌꯨ ꯕ꯭ꯂꯦꯟꯁꯅꯦꯅ ꯈꯟꯕ ꯑꯗꯨꯅꯦ ꯑꯩꯅ ꯂꯧꯅꯤꯡꯉꯤ ꯂꯧꯅꯤꯡꯉꯦ ꯍꯥꯏꯕꯗꯣ
ꯑꯥꯡꯁꯨ ꯈꯔ ꯂꯩꯥꯏꯔꯒ ꯂꯥꯎꯈ꯭ꯔꯣ ꯑꯈꯣꯏꯗꯨꯒꯤꯗꯨ ꯌꯦꯡꯂꯒ
ꯎꯝ ꯍꯣꯏ ꯅꯣꯏꯅ ꯅꯥꯎꯕ ꯑꯗꯨꯗ ꯑꯩꯈꯣꯏꯒꯤ ꯏꯃꯥꯟꯅꯕꯤꯗꯣ ꯂꯤꯡ ꯊꯥꯔꯛꯑꯦ ꯑꯩꯅ ꯍꯥꯡꯕ ꯀꯥꯟꯗ
ꯎꯝ
ꯃꯊꯥꯡꯗ ꯂꯥꯛꯔꯣ ꯅꯪ ꯅꯪꯁꯨꯅ ꯍꯧꯖꯤꯛ ꯄꯩꯁꯥ ꯂꯥꯏꯇꯕ ꯅꯠꯇ꯭ꯔꯗꯤ ꯍꯥꯏꯔꯛ ꯀꯦꯅꯀꯣ ꯃꯥꯅ ꯍꯥꯢꯔꯛꯑꯦ ꯍꯧꯖꯤꯛꯇꯤ ꯄꯩꯁꯥ ꯂꯩꯇꯦꯅ ꯑꯩꯅ
ꯉꯔꯥꯡꯗꯣ ꯑꯩꯉꯣꯟꯗ ꯇꯦꯛꯁ ꯇꯧꯔꯛꯑꯦ ꯅꯪꯁꯨ ꯌꯥꯝ ꯄꯥꯝꯕ ꯃꯥꯜꯂꯦ ꯅꯨꯡꯁꯤꯌꯦꯅ ꯑꯁꯤ ꯈꯔ ꯁꯦꯚꯦꯡ ꯇꯧꯔꯒ ꯂꯥꯎꯕ ꯌꯥꯏꯅꯅ ꯑꯩꯁꯦ ꯑꯃꯨꯛ ꯍꯥꯏꯕꯤꯌꯨ ꯍꯣꯏ ꯑꯗꯨꯕꯨꯗꯤ ꯌꯥꯏꯗꯅ
ꯑꯩꯈꯣꯏ ꯄꯀꯦꯗꯒꯤꯀꯣ ꯄꯀꯦꯠ ꯃꯅꯤ ꯑꯇꯣꯞꯄ ꯀꯔꯤ ꯒꯤꯔ ꯃꯣꯔꯦ ꯄꯣꯠ ꯀꯔꯤ ꯍꯥꯏꯗꯔ ꯁꯦꯀꯦꯟ ꯍꯦꯟ ꯑꯍꯣꯡꯕ ꯂꯩꯗ꯭ꯔꯁꯨ꯫ ꯁꯨꯃꯥꯏꯅ ꯈꯔ ꯇꯥꯡꯕ ꯑꯩꯁꯨ ꯄꯥꯝꯕꯀꯣ꯫
ꯑꯁ ꯈꯣꯡꯒꯞꯇꯤ ꯑꯩꯗꯤ ꯑꯁꯤꯥꯛ ꯑ ꯄꯛ꯫
ꯑꯩꯁꯨꯅꯦ ꯑꯩꯗꯤ ꯍꯤꯜꯁ ꯍꯤꯜꯁ꯫ ꯂꯥꯏꯇꯦ ꯑꯗꯨ ꯑꯣꯏꯔꯁꯨ ꯈꯣꯡꯎꯞꯗꯣ ꯌꯥꯝ ꯆꯣꯞꯄꯦ ꯑꯩ ꯀꯔꯤꯔ꯫
ꯀꯔꯤꯁꯨ ꯂꯩꯇꯦ ꯑꯩꯉꯣꯟꯗꯁꯨ ꯍꯥꯏꯗꯤ ꯈꯣꯡꯕꯨꯨ ꯄꯥꯝꯃꯦ ꯑꯩꯁꯨ꯫
ꯑꯩꯏꯁꯨ ꯏꯁꯅꯤ ꯀꯥꯔꯗꯣ ꯀꯔꯤꯔ ꯈꯥꯟꯗ ꯌꯥꯝ ꯆꯣꯞꯄꯦ ꯑꯅꯥꯎ ꯑꯅꯥꯎꯕ ꯌꯦꯡꯉꯔꯒ ꯀꯣ꯫ ꯑꯗꯨꯝ ꯂꯥꯏꯔꯦ ꯑꯩꯅ ꯈꯪꯅꯕ ꯅꯨꯄꯥꯁꯨ ꯃꯥ ꯍꯥꯏꯔꯛꯑꯦ꯫ ꯅꯪ ꯈꯪꯎꯞ ꯆꯣꯞꯄ ꯃꯥꯜꯂꯦꯅꯦ ꯑꯩꯉꯣꯟꯗ ꯍꯥꯏ ꯃꯥ ꯁꯨ ꯑꯩ ꯆꯣꯞꯄꯦ ꯍꯥꯏꯌꯦ꯫
ꯁꯤ ꯌꯥꯝ ꯂꯥꯡꯗꯁꯨ ꯑꯈꯥꯡꯗꯗꯤ ꯃꯥ ꯑꯃꯨꯛ ꯆꯥꯏꯒꯤꯅꯤ ꯍꯥꯏꯗꯣ꯫
ꯄꯩꯥ ꯂꯩꯇꯦꯅ ꯂꯩꯕꯒꯤꯔꯣ꯫
ꯑꯩ ꯄꯩꯁꯥ ꯂꯩꯇꯦ ꯇꯨꯝꯃꯛꯈꯥꯏꯔꯒ ꯑꯗꯨꯒꯨꯝꯕ ꯗꯣ ꯭ꯀꯔꯤ ꯂꯥꯎ꯫ ꯃꯥꯅ ꯅꯪꯉꯣꯟꯗ ꯈꯣꯡꯎꯞ ꯈꯔ ꯂꯩꯌꯦꯅ ꯍꯥꯟꯅ ꯍꯥꯏꯕꯅꯤ ꯅꯍꯥꯟꯁꯨ꯫
ꯎꯝ꯫ ꯑꯁ ꯀꯥꯟꯗꯦꯁ꯫ ꯑꯩꯈꯣꯏꯒꯤ ꯃꯃꯥ ꯈꯣꯏꯗꯒꯤꯗꯤ ꯑꯗꯨꯝ ꯅꯕꯗꯣ꯫ ꯑꯗꯨꯒꯨꯝꯕꯗꯤ ꯌꯥꯝꯕꯅꯤꯅꯀꯣ ꯑꯗꯨꯒꯤꯅꯤ꯫ ꯌꯥꯝꯁꯨ ꯌꯥꯝꯕꯅꯤꯅ ꯑꯩꯈꯣꯏ ꯄꯣꯀꯦꯠ ꯃꯅꯤ ꯄꯤꯔꯁꯨ꯫ ꯑꯩꯈꯣꯏ ꯆꯄꯨꯨꯔꯒꯨꯝꯕ ꯆꯥꯔꯒ ꯑꯗꯨꯝ ꯑꯃꯨꯛ ꯆꯥꯅꯤꯡꯉꯦ ꯁꯨꯃꯥꯏꯅ ꯇꯧ꯫ ꯑꯩꯁꯨꯀꯣ ꯏꯅꯥꯎ ꯅꯨꯨꯄꯥ ꯂꯩꯥꯏ ꯂꯩꯇ꯭ꯔꯀꯥꯟꯗꯗꯤ꯫
ꯑꯣꯝ꯫
ꯈꯔꯗꯤ ꯊꯣꯛꯑꯦ ꯍꯥꯏꯕꯗꯤ ꯂꯩꯥꯏꯇꯦ ꯍꯥꯏꯔꯁꯨ꯫ ꯂꯩꯌꯦꯗꯅ ꯑꯗꯨ ꯁꯦꯕꯤꯡ꯫ ꯇꯥꯎꯕ ꯌꯥꯕꯗꯣ ꯍꯧꯖꯤꯛꯇꯤ ꯃꯥ ꯂꯥꯏꯔꯒ꯫ ꯀꯔꯤꯒꯤꯅꯣ ꯀꯥꯟꯗ ꯄꯩꯁꯥꯒ ꯊꯣꯛꯇꯦ ꯑꯗꯣ ꯄꯩꯁꯥꯁꯨ ꯌꯥꯝ꯫ ꯏꯃ ꯂꯥꯏꯔꯀꯥꯟꯗ꯫
ꯑꯩꯗꯣ ꯑꯁꯤ ꯈꯣꯡꯎꯞꯇꯨ ꯂꯥꯎꯗ꯭ꯔꯗꯤ ꯉꯁꯤ꯫ ꯎꯝ ꯀ꯭ꯔꯣꯁꯇꯣ ꯁꯥꯎꯁꯤꯔꯅꯥ ꯈꯥꯟꯕꯅꯦ꯫ ꯑꯍꯣꯡ ꯃꯥ ꯇꯣ꯫ ꯑꯣ ꯑꯁ ꯑꯩ ꯑꯩ ꯏꯅꯥꯎ ꯅꯨꯄꯥ ꯑꯩꯉꯣꯟꯗ ꯑꯩꯒꯤ ꯀ꯭ꯔꯣꯛꯁꯇ ꯄꯤꯒꯦ ꯇꯧꯕꯅꯦꯕ꯫ ꯕ꯭ꯔꯥꯎꯟ꯫
ꯎꯝ ꯕ꯭ꯔꯥꯎꯟ ꯐꯠ ꯆꯍꯦ ꯑꯩꯗꯤ ꯕ꯭ꯔꯥꯎꯟꯗꯣ ꯂꯥꯛꯑꯣ꯫ ꯑꯗꯨꯒ ꯃꯤꯁꯨ ꯇꯣꯡꯕꯁꯨ ꯌꯥꯝꯗꯦ꯫
ꯄꯥꯛꯇꯦ ꯍꯥꯞꯇꯦ ꯍꯥꯞꯇꯦ ꯕ꯭ꯔꯥꯎꯟꯗꯣ ꯕ꯭ꯔꯥꯎꯟꯗꯣ ꯄꯥꯛꯎꯗꯕ ꯑꯗꯨꯒꯤꯅꯦ ꯑꯁꯤꯗꯗꯤ꯫ ꯑꯁꯤ ꯌꯨꯁꯥꯏꯟ ꯈ꯭ꯋꯥꯏꯗꯗꯤ ꯈꯔ ꯇꯥꯡꯉꯤꯅ꯫
ꯎꯝ ꯑꯗꯨꯗꯤ ꯂꯩꯌꯦ ꯑꯗꯨꯒ ꯅꯍꯥꯟ ꯕꯖꯥꯔꯗ ꯅꯪ ꯂꯥꯛꯑꯦ ꯍꯥꯏꯕ ꯑꯗꯨꯒꯨꯝꯕꯗꯣ꯫ ꯅꯪꯗ ꯆꯞ ꯆꯥꯔꯅꯦ ꯕ꯭ꯔꯥꯎꯟ ꯑꯃ ꯂꯩꯕꯅꯦ ꯌꯥꯝ ꯐꯖꯔꯒ꯫ ꯀꯣ꯫
ꯎꯝ꯫
ꯏꯆꯦ ꯏꯆꯦꯗꯤ ꯂꯧꯅꯤꯡꯉ ꯇꯣꯡꯉꯀꯥꯟꯗ ꯃꯥꯒꯤꯗꯤ ꯈꯔ ꯈꯤꯇꯪ ꯆꯥꯎꯕꯀꯣ꯫ ꯍꯥꯏꯕꯗꯤ ꯀ꯭ꯔꯣꯛꯁꯤ ꯑꯗꯨꯝ ꯀꯨꯏꯅ ꯇꯣꯡꯉꯀꯥꯟꯗ ꯈꯔ ꯈꯤꯇꯪ ꯑꯗꯨꯝ꯫ ꯆꯧꯍꯂꯦꯗ꯫ ꯑꯩꯉꯣꯟꯗꯗꯤ ꯆꯞ ꯆꯥꯔꯦ ꯑꯗꯨ ꯇꯣꯡꯉꯀꯥꯟꯗ ꯈꯤꯇꯪ ꯆꯥꯎꯔ ꯍꯥꯏꯗꯤ꯫ ꯃꯃꯥꯜꯗꯤ ꯍꯥꯏ ꯍꯥꯡꯗꯦ ꯑꯩꯈꯣꯏꯅꯤ꯫
ꯑꯣꯝ꯫
ꯑ ꯅꯣꯏ ꯑꯅꯤ ꯂꯥꯎꯔꯒꯦ ꯇꯧꯔꯗꯤ ꯈꯤꯇꯪꯗꯤ ꯍꯣꯡꯒꯦꯅ꯫ ꯑꯩꯈꯣꯏ ꯃꯃꯥ ꯍꯥꯡꯗꯕꯤꯗ ꯑꯩꯈꯣꯏ ꯑꯗꯨꯝ ꯆꯥꯠ꯫ ꯎꯝ ꯅꯠꯇꯕ ꯑꯃꯒꯤ ꯗꯤꯖꯥꯏꯟꯗꯣ꯫
ꯎꯝ꯫
ꯑꯗꯨꯒꯤ ꯗꯤꯖꯥꯏꯟꯕꯨꯗꯤ ꯎꯗꯦ꯫ ꯕ꯭ꯔꯥꯎꯟꯗ ꯅꯍꯥꯟ ꯕ꯭ꯔꯥꯎꯟ ꯑ ꯌꯥꯝ ꯐꯖꯩꯌꯦ ꯑꯗꯨꯗꯣ ꯌꯥꯝ ꯑꯗꯨꯒ ꯃꯃꯥ ꯌꯨꯅꯤꯛꯁꯨ ꯑꯣꯏ ꯕꯖꯥꯔ ꯍꯣꯏ ꯅꯪꯅ ꯂꯥꯎꯋꯦ ꯍꯥꯏꯕ ꯑꯗꯨꯋꯥꯏꯗ ꯑꯣꯏꯔꯝꯃꯅꯤ ꯅꯪꯅ ꯍꯧꯖꯤꯛ ꯇꯣꯡꯕꯒꯤ ꯇꯣꯝꯕ ꯀ꯭ꯔꯣꯛꯇꯣ ꯅꯪ ꯂꯥꯎꯕ ꯑꯗꯨꯋꯥꯏꯗ ꯑꯣꯏꯔꯝꯒꯅꯤ ꯌꯥꯝ ꯐꯖꯩꯌꯦ ꯃꯣꯏꯁꯦ ꯑꯗꯨꯒꯤ ꯀꯂꯔꯗꯤ ꯌꯥꯝ ꯄꯥꯛꯅꯁꯨ ꯂꯥꯛꯇꯦ ꯃꯣꯏꯁꯨ ꯍꯥꯏꯌꯦ ꯁꯤ ꯀꯂꯔꯗꯤ ꯌꯥꯝ ꯄꯥꯛ ꯌꯥꯝ ꯄꯥꯛꯅ ꯂꯥꯏꯇꯦ ꯑꯁꯤꯅ ꯑꯍꯥꯟꯕꯅꯦꯅꯀꯣ
ꯑꯣ
ꯑꯗꯨ ꯌꯥꯝ ꯄꯠꯖꯔꯦ ꯑꯗꯨꯗꯣ ꯕ꯭ꯔꯥꯎꯟ ꯑꯩꯗꯤ ꯃꯦꯔꯨꯟꯒꯨꯝꯕꯗꯤ ꯐꯖꯗꯦ ꯀ꯭ꯔꯣꯛꯁꯇ ꯄꯥꯝꯗꯦ
ꯄꯤꯡꯒꯨꯝꯕ ꯕ꯭ꯂꯨꯒꯨꯝꯕꯗꯣ ꯑꯗꯨꯝ ꯌꯦꯡꯕꯗꯗꯤ ꯐꯖꯩ ꯑꯗꯨ ꯑꯣꯏꯔꯁꯨ ꯐꯤꯔꯣꯜꯒꯨꯝꯕꯗ ꯑꯗꯨꯝ ꯃꯣꯏ ꯂꯣꯏ ꯄꯛꯇꯦꯕ
ꯎꯝ ꯑꯗꯨꯅꯤ ꯑꯗꯨꯒ ꯕ꯭ꯔꯥꯎꯟꯒꯨꯝꯕꯗ ꯌꯦꯡꯉꯒ ꯃꯒꯨꯟ ꯑꯃ ꯊꯣꯛꯑꯦꯗꯅ
ꯎꯝ ꯄꯥꯛꯁꯨ ꯊꯣꯛꯁꯨ ꯊꯣꯛꯇꯕꯅꯦ ꯑꯗꯣ
ꯎꯝ ꯑꯗꯨꯅ ꯍꯦꯟꯅ ꯐꯖꯩ ꯕ꯭ꯔꯥꯎꯟ ꯂꯥꯎ ꯊꯤꯌꯣ ꯅꯪ ꯂꯥꯎꯒꯦ ꯇꯧꯔꯗꯤ ꯇꯤ ꯕ꯭ꯔꯥꯎꯟꯅ ꯍꯦꯟꯅ ꯄꯥꯝ ꯌꯨꯅꯤꯛꯁꯨ ꯑꯣꯏ
ꯅꯍꯥꯟꯗꯣ ꯏꯅꯥꯎ ꯅꯨꯄꯥꯗ ꯑꯃꯨꯛ ꯈꯔ ꯅꯨꯡꯁꯤꯕꯅꯦ ꯃꯥꯗꯣ ꯁꯟꯗꯥꯎ ꯁꯟꯗꯥꯎ ꯍꯥꯞꯅꯤꯡꯉꯥꯏ ꯂꯩꯇꯕ ꯃꯥꯥꯟꯂꯦ ꯑꯩꯉꯣꯟꯗ ꯍꯥꯏꯔꯒ ꯑꯩ ꯑꯩꯅ ꯑꯩꯒꯤꯗꯣ ꯑꯃꯨꯛ ꯄꯤꯒꯦ ꯅꯉꯣꯟꯗ ꯑꯩꯒꯤ ꯈꯔ ꯆꯥꯎꯕ ꯅꯪꯒꯤꯗꯤ ꯆꯞ ꯆꯥꯅꯤ ꯍꯥꯏꯕ ꯑꯩꯒꯤꯗꯣ ꯁꯤ
ꯎꯝ ꯎꯝ ꯃꯊꯪꯗ ꯂꯥꯎꯔꯣ ꯅꯪ ꯎꯝ ꯍꯣꯏ ꯅꯍꯥꯟ ꯑꯩꯈꯣꯏ ꯆꯠꯃꯤꯟꯅꯕꯗ ꯌꯥꯝ ꯆꯥꯎꯋꯦ ꯅꯪ ꯇꯣꯡꯕꯗꯣ ꯑꯩꯁꯨ ꯌꯦꯡꯕꯅꯤ ꯌꯥꯝ ꯆꯥꯎꯋꯦꯀꯣꯅ
ꯅꯍꯥꯟꯁꯨ ꯑꯃꯨꯛ ꯀꯣꯜ ꯇꯧꯔꯛꯑꯦ ꯃꯥꯗꯣ ꯁꯇꯥꯔꯗꯦꯒꯤ ꯃꯄꯥꯟ ꯊꯣꯛꯄ ꯌꯥꯔꯣꯏ ꯌꯥꯕꯅꯤꯀꯣ ꯅꯣꯏ ꯁ꯭ꯀꯨꯜꯗꯣ ꯂꯤꯛ ꯃꯥ ꯍꯣꯏ ꯂꯥꯔꯒ ꯊꯥꯗ꯭ꯔꯤꯕ꯭ꯔꯣ ꯍꯥꯏꯔꯒ ꯏꯃꯥ ꯏꯃꯥꯗꯁꯨ ꯑꯩꯅ ꯍꯥꯏ ꯍꯥꯏꯕꯅꯦ ꯈꯔ ꯈꯥꯎꯔꯒ ꯍꯣꯡꯅꯥꯎꯗꯣ ꯊꯥꯔꯒ ꯑꯩꯕꯨ ꯀꯔꯤ ꯇꯣꯡꯉꯣ ꯍꯥꯏꯕꯅꯣꯅ ꯏꯃꯥꯥꯁꯦ ꯅꯪꯅꯆꯦꯁꯨ ꯄꯩꯁꯥ ꯂꯩꯇꯕꯒꯤ ꯑꯣꯏꯔꯝꯅꯤ ꯉꯥꯏꯍꯥꯛ ꯉꯥꯏꯌꯣꯟ ꯑꯗꯣ ꯃꯥꯗꯨ ꯂꯩꯇꯕꯒꯤ ꯃꯥꯒꯤ ꯃꯔꯨꯞ ꯅꯨꯄꯥꯒꯤ ꯅꯤꯔꯒ ꯂꯥꯛꯄ ꯃꯥꯜꯂꯦꯕ ꯑꯩꯁꯨ ꯍꯦꯛꯇ ꯄꯤꯒꯦ ꯍꯥꯏꯕ ꯂꯩꯒꯦ ꯑꯅꯥꯕ ꯂꯥꯎꯔꯁꯨ ꯑꯣ ꯑꯁꯤ ꯍꯣꯏ ꯑꯗꯨꯒꯤ ꯌꯥꯝꯅ ꯊꯥꯅꯤꯡꯕ
ꯎꯝ ꯄꯤꯈ꯭ꯔꯣ ꯑꯗꯨ ꯍꯥꯏꯕꯗꯤ ꯆꯥ ꯑꯗꯨꯝ ꯌꯥꯝ ꯆꯥ ꯂꯤꯁꯤꯡ ꯑꯅꯤ ꯌꯥꯎꯗ꯭ꯔꯁꯨ ꯌꯥꯏꯅ ꯅꯪꯅ ꯊꯤꯕ ꯊꯤꯒꯦ ꯇꯥꯏꯕꯗꯣ ꯍꯥꯏꯕꯗꯤ ꯀꯔꯣꯛꯁꯇꯤ ꯌꯥꯝ ꯆꯠ ꯀꯔꯤ ꯍꯥꯏꯔ ꯆꯠꯄꯅꯤꯅ
ꯎꯝ
ꯑꯗꯨꯝ ꯀꯨꯏꯅ ꯇꯣꯡꯕ ꯌꯥꯏꯅ
ꯌꯥꯝ ꯐꯖꯗ꯭ꯔꯁꯨ ꯂꯥꯎꯈ꯭ꯔꯁꯤꯔꯅ ꯈꯟꯕꯅꯦ ꯑꯩꯗꯣ
ꯕ꯭ꯔꯥꯎꯟ ꯊꯤꯌꯨ ꯅꯍꯥꯟ ꯕ꯭ꯔꯥꯎꯟ ꯂꯥꯏꯕꯅꯤ ꯕ꯭ꯔꯥꯎꯟ ꯂꯥꯏꯕꯅꯦ ꯊꯤꯌꯣ ꯑꯗꯨ ꯑꯃꯨꯛ ꯂꯥꯛꯄ꯭ꯔꯥꯅ ꯑꯩꯈꯣꯏ ꯑꯅꯤ ꯇꯣꯡꯔ ꯇꯣꯡꯕꯅꯦ ꯎꯝ ꯑꯗꯨ ꯁ꯭ꯋꯥꯏꯗ ꯀꯣ ꯑꯗꯨꯋꯥꯏꯗ ꯅꯣꯏ ꯂꯥꯎꯕ ꯅꯠꯇ꯭ꯔꯣ
ꯑꯗꯨ ꯍꯣꯏ ꯑꯗꯣ ꯑꯩꯈꯣꯏ ꯅꯨꯄꯤꯒꯤ ꯁꯥꯏꯁꯦ ꯄꯥꯛ ꯂꯥꯛꯇꯕ
ꯑ ꯑꯗꯨ ꯑꯗꯨꯗꯤ ꯆꯞ ꯆꯥꯔꯅꯤ ꯅꯪꯉꯣꯟꯗ ꯅꯪꯉꯣꯟꯗ ꯌꯥꯅꯤ ꯍꯥꯏꯕ
ꯏꯁꯇꯣꯔ ꯈꯔꯒꯗꯤꯀꯣ ꯎꯝ ꯇꯥꯇꯔꯨꯛ ꯈꯛꯇ ꯑꯗꯨꯝ ꯌꯣꯟꯕꯅꯦ
ꯑꯗꯨꯅꯦ ꯈꯔ ꯈꯔ ꯀꯨꯏꯅ ꯇꯣꯡꯉꯗꯤ ꯆꯥꯎꯕꯅꯤꯅ ꯎꯝ ꯂꯥꯎ
ꯆꯍꯤ ꯑꯃ ꯆꯍꯤ ꯑꯃꯒꯨꯝꯕ ꯇꯣꯡꯕ ꯌꯥꯔꯗꯤ ꯌꯥꯔꯦꯅ
ꯍꯣꯏ ꯍꯣꯏ ꯆꯨꯝꯃꯦ ꯑꯩ ꯀꯨꯏꯅꯁꯨ ꯇꯧꯅꯤꯡꯗꯦ ꯑꯗꯨꯅ ꯁꯅꯥꯎꯗꯤ
ꯑꯣꯏ ꯑꯗꯨꯅꯦ ꯑꯩꯁꯨ ꯌꯥꯝ ꯀꯨꯏꯅꯁꯨ ꯅꯤꯡ ꯑꯣꯏꯕ ꯑꯅꯥꯎ ꯑꯅꯥꯎꯕ ꯊꯔꯛꯄꯗ ꯑꯩꯈꯣꯔꯦ ꯑꯗꯨꯝ
ꯀꯔꯤ ꯎꯝ ꯑꯗꯨꯗꯣ ꯂꯥꯎꯑꯣꯔꯣ ꯕ꯭ꯔꯥꯎꯟ ꯆꯤꯔꯣ ꯅꯍꯥꯟ ꯅꯉꯣꯟꯗ ꯆꯞ ꯆꯥꯅꯤ ꯑꯗꯨꯗꯣ ꯏꯆꯦ ꯂꯧꯅꯤꯡꯗꯤ ꯂꯧꯅꯤꯡꯕꯅꯦ ꯑꯗꯨꯗꯣ ꯑꯗꯨꯗꯣ ꯃꯥ ꯇꯣꯡꯔꯒꯅ ꯈꯤꯇꯪ ꯆꯥꯎꯕꯒꯤꯀꯣ ꯃꯥ ꯇꯣꯛꯑꯦ ꯑꯩꯕꯨꯗꯤ ꯑꯩꯉꯣꯟꯗꯗꯤ ꯌꯥꯅꯤ꯫
ꯉꯥꯏꯌꯣ ꯑꯥ ꯋꯥꯔꯤꯔꯂꯕꯦꯒꯦ ꯏꯃꯥꯅ ꯑꯩ ꯇ ꯔꯤꯄ꯭ꯂꯥꯏ ꯄꯤꯕ ꯏꯅꯥꯎ ꯅꯨꯄꯥꯗꯣ ꯑꯁꯤ ꯇꯤꯟꯗꯣ
ꯎꯝ
ꯄꯣꯔꯇꯨꯒꯥꯎꯒꯤ ꯐꯦꯟꯁ ꯑꯣꯏꯕ ꯃꯥꯜꯂꯦ ꯑꯩꯒꯤ ꯏꯁꯇꯦꯇꯥꯁꯇꯣ ꯄꯥꯔꯛ ꯑ ꯌꯥꯝ ꯁꯥꯎꯔꯒꯂꯑꯌꯦ ꯍꯥꯏꯌꯦꯑꯦ꯫
ꯀꯅꯥ ꯅꯪꯒꯤ ꯏꯅꯥꯎ ꯅꯨꯄꯥ ꯀꯩ ꯀꯅꯥ
ꯗꯃꯗꯣ
ꯑꯣ ꯑꯣ
ꯚꯏ ꯌꯥꯝ ꯁꯥꯑꯣ
ꯅꯪꯅ ꯀꯔꯤ ꯀꯔꯤ ꯍꯥꯞꯄ꯭ꯔꯥ ꯍꯇꯥꯁꯦ ꯀꯔꯤ ꯊꯥꯒꯠꯄꯒꯦ꯫
ꯉꯁꯤ ꯅꯨꯃꯤꯠꯀꯤ ꯄꯥꯎꯁꯦ ꯌꯥꯝ ꯐ ꯆꯃꯟꯗꯅ ꯑꯩꯒꯤ ꯆꯤꯟꯅ ꯍꯥꯏꯕ ꯉꯗꯦꯅ ꯄꯥꯕ ꯏꯃꯥꯅ ꯄꯊꯥꯛ ꯄꯣꯊꯥ ꯅꯠꯇꯦ ꯏꯃꯥꯅ ꯁꯦ ꯄꯥꯊꯣꯛꯄꯒꯤ ꯃꯥꯗ ꯌꯥꯝ ꯁꯥꯎꯔ ꯑꯃꯨꯛꯔꯤꯕꯟꯁ ꯂꯒꯦ ꯍꯥꯏ ꯐꯣꯇꯣꯒ꯭ꯔꯥ
ꯑꯗꯨ ꯃꯣꯏꯗꯨ ꯑꯃ ꯑꯃꯒ ꯑꯃꯒ ꯍꯦꯛ ꯑꯃꯗꯤ ꯀꯥꯒꯅꯤꯗꯨꯅ ꯇ ꯑꯣꯏꯔꯁꯨ ꯍꯦꯟꯅ ꯂꯥꯏꯅꯗꯤ ꯀꯥꯔꯔꯣꯏ ꯑꯅꯤꯃꯛꯇꯣ ꯄꯦꯟꯁꯨ ꯁꯨꯃꯥꯏꯅ ꯇꯥꯎꯒꯅꯤ ꯁꯅꯕꯗꯣ ꯀꯥꯟꯒꯅꯤ꯫
ꯁꯤ ꯌꯥꯝ ꯐꯖꯕ ꯉꯇ ꯂꯥꯛꯏꯔ
ꯑꯗꯨꯒꯤꯅꯦ ꯑꯅꯥꯎꯕ ꯑꯣꯏꯔꯁꯨ ꯍꯟꯗ꯭ꯔꯁꯃꯦꯠ ꯇꯥꯎꯕ ꯌꯥꯗꯦ ꯍꯟꯗꯛꯀꯤ꯫ ꯑꯅꯥꯎꯕ ꯇꯤꯝꯁꯤꯡꯁꯦ꯫
ꯕꯣꯜ ꯗꯁꯨ ꯍꯥꯏꯌꯦ ꯩ ꯌꯥꯔꯦꯗ꯫ ꯃꯤ ꯌꯥꯝ ꯐꯖꯔꯁꯨꯕꯣꯜ ꯄꯥꯛ ꯄꯥꯏꯗꯕꯈꯣꯏꯅ ꯏꯁꯀꯣꯔ ꯇꯧꯔꯗꯤ ꯑꯗꯨꯝ ꯉꯝꯅꯦꯕ꯫
ꯎꯝ ꯍꯧꯖꯤꯛ ꯀꯥꯟꯁꯦꯁ
ꯑꯁ ꯊ ꯇꯥꯃꯦꯂꯣꯗꯤ ꯫ ꯃꯦꯡꯂꯣꯡꯗꯣ ꯏꯝꯐꯥꯜ ꯆꯠꯅꯤꯡꯉꯥꯏ ꯃꯤ ꯈꯪꯅꯕ ꯂꯥꯏꯔꯗꯤ ꯐꯥꯒꯗꯕ ꯑꯩ ꯁꯦꯡꯖꯜꯗꯣ ꯊꯥꯅꯤꯡꯉꯥꯏ꯫
ꯑꯗꯨ ꯊꯥꯕ ꯌꯥꯏꯅ꯫ ꯗ꯭ꯔꯥꯏꯚꯔꯁꯤꯡꯒ ꯊꯥꯔꯣ ꯌꯥꯕꯅꯦ꯫
ꯑꯩꯈꯣꯏ ꯑꯀꯨꯟꯒꯤ ꯅꯨꯄꯥꯗꯨꯣ ꯆꯠꯅꯝꯅꯤ ꯏꯃꯥꯗ ꯄꯥꯎ ꯐꯅꯥꯔꯒ ꯂꯥꯎꯕ ꯇꯥꯔꯦ꯫
ꯎꯝ ꯑꯗꯨꯗ ꯊ ꯃꯣꯏ ꯃꯣꯏꯗ ꯄꯤꯈ꯭ꯔꯣ ꯑꯗꯨ ꯌꯥꯅꯤ꯫
ꯎꯝ
ꯉꯁꯤꯗꯤ ꯀꯔꯤ ꯇꯥꯎꯗꯣꯏꯅꯣ ꯑꯗꯨ
ꯈꯪꯗꯦ ꯑꯁ ꯑꯩꯈꯣꯏꯗꯣ ꯑꯩꯈꯣꯏ ꯑꯅꯤꯗꯣ ꯉꯁꯤ ꯀ꯭ꯔꯣꯛꯁ ꯂꯥꯎꯕ ꯆꯠꯁꯦꯔꯥꯅ ꯄ꯭ꯂꯥꯟ ꯇꯥꯎꯕꯅꯦꯕ ꯃꯥꯗꯣ ꯍꯣꯡꯒꯞ ꯂꯥꯛꯑꯣ ꯔꯕꯤ ꯆꯥꯛ ꯆꯥꯅꯤꯉ ꯂꯩꯔ ꯍꯥꯏꯌꯦ ꯑꯗꯨꯒꯤ ꯇꯧꯈ꯭ꯔꯒꯦ ꯑꯃꯒꯤꯒꯤꯗꯤ ꯁꯦꯟꯗꯥꯕ ꯈꯔ ꯂꯥꯏꯕꯒꯤ ꯂꯥꯏꯕꯒꯤꯅ ꯀꯥꯏꯒꯤꯗꯤ ꯏꯂꯥꯏꯗ ꯃ ꯑꯗꯨꯅꯤ꯫
ꯆꯨꯅꯝꯒꯤꯁꯨ ꯃꯥꯗꯤ ꯂꯥꯏꯌꯦꯗꯅ꯫
ꯍꯣꯏ ꯑꯗꯨꯒꯨꯝꯕꯗꯤ ꯄꯥꯛ ꯍꯥꯞꯇ꯭ꯔꯁꯨ ꯌꯥꯏ ꯄꯥꯝꯃꯨ ꯑꯩꯗꯤ꯫
ꯎꯝ ꯑꯗꯨ ꯃꯥ ꯑꯦꯅꯦꯃꯤ ꯑ ꯎꯝ
ꯂꯤꯁꯤꯡ ꯑꯃ ꯍꯔꯥ ꯑꯅꯤ ꯍꯔꯥ ꯂꯧꯕꯅꯦ ꯃꯥꯗꯣ ꯑꯃꯗꯤꯗꯤ ꯅꯠꯇꯦ
ꯂꯤꯁꯤꯡ ꯑꯅꯤꯅꯦ ꯑꯗꯨꯗꯣ ꯑꯩꯆ ꯑꯦꯟ ꯑꯦꯝꯗ
ꯎꯝ ꯑꯣꯐꯔ ꯑꯣꯐꯥꯔ ꯂꯥꯏꯕ ꯃꯇꯝꯗ
ꯎꯝ ꯐꯔ ꯑꯗꯨꯒ ꯑꯩ ꯅꯍꯥꯟ ꯌꯥꯝ ꯁꯥꯎꯅꯤꯡꯕ ꯑꯃ ꯂꯩꯌꯦ ꯑꯦꯁ ꯅꯦꯝꯗ ꯑꯩꯒꯤ ꯄꯣꯠ ꯅꯍꯥꯟ ꯍꯦꯟ ꯆꯠꯄꯀꯣ ꯑꯗꯨꯒ ꯑꯩꯒꯤ ꯄꯣꯣꯟ ꯃꯊꯥꯟꯗ ꯄꯣꯠ ꯑꯃ ꯑꯣꯗꯔ ꯇꯧꯔꯝꯃꯒ ꯂꯩꯔꯝꯃꯦ ꯑꯁ ꯀꯟꯁꯑꯒ ꯇꯥꯕ ꯌꯥꯗꯦ ꯂꯥꯛꯔꯀꯥꯟꯗ ꯀꯣꯜ ꯎ ꯇꯧꯔꯀꯥꯟꯗ ꯑꯩ ꯍꯥꯏꯒꯅꯤ ꯂꯥꯎꯔꯔꯣꯏꯅ
ꯎꯝ ꯀꯔꯤ ꯑꯣꯗꯔ ꯇꯧꯕ꯭ꯔꯥ
ꯑ ꯐ꯭ꯂꯦꯠ ꯑꯃ ꯑꯣꯏꯔꯝꯃꯦ ꯑꯩꯗꯤ ꯍꯤꯜꯁꯇꯅ ꯑꯃꯨꯛ ꯈꯟꯕ ꯑꯗꯨꯒ ꯐ꯭ꯂꯦꯠ ꯑꯣꯏꯔꯝꯃꯦ ꯉꯔꯥꯡ ꯌꯦꯡꯕ ꯀꯥꯟꯗ ꯃꯦꯁꯦꯖ ꯑꯃꯨꯛ ꯑꯃꯨꯛ ꯑꯗꯨꯝ ꯂꯥꯛꯄꯀꯣ ꯥꯏꯗꯤ ꯌꯥꯝ ꯈꯥꯡꯕ ꯋꯥꯅꯤꯗ ꯑ ꯆ ꯑꯅꯤ ꯑꯣꯏꯔꯝꯃꯦ ꯂꯤꯁꯤꯡ ꯑꯅꯤ ꯍꯥꯏꯕ
ꯑꯣ
ꯑꯩꯗꯤ ꯌꯥꯝ ꯁꯥꯎꯅꯤꯡꯕꯀꯣ ꯁꯤꯒꯤ ꯐꯣꯟꯗꯣ ꯃꯊꯟꯇ ꯑꯣꯗꯔ ꯇꯧꯔꯝꯃꯦ ꯅꯍꯥꯟ ꯅꯍꯥꯟ ꯑꯩꯖꯤꯗ ꯑꯩ ꯗ꯭ꯔꯤꯜꯁ ꯌꯦꯡꯕꯗ ꯑꯦꯠꯁ ꯊꯣꯛꯂꯛꯄ ꯑꯗꯨ ꯀꯥꯟ ꯑꯗꯨ ꯀꯥꯟꯗꯗꯒꯤ ꯍꯦꯛ ꯍꯦꯛ ꯆꯠꯈ꯭ꯔꯕ ꯑꯗꯨꯃ ꯆꯪꯔꯒ ꯑꯣꯗꯔ ꯇꯧꯔꯝꯃꯒ